ꯍꯂ ꯍꯣꯏ ꯇꯥꯏꯌꯦ ꯀꯔꯤ ꯇꯧꯔꯤꯅꯣ
ꯇꯨꯝꯃꯤ
ꯉꯜꯃꯜꯂꯦꯗ ꯉꯁꯤꯗꯤ
ꯉꯁꯤꯗꯤ ꯉꯟꯅ ꯇꯨꯝꯊꯣꯛꯄꯅꯦ
ꯀꯔꯤ ꯀꯔꯤ ꯃꯊꯦꯜ ꯀꯥꯔꯦ ꯉꯁꯤ
ꯉꯁꯤꯔꯣ ꯉꯁꯤꯗꯤ ꯏꯔꯣꯟꯕ ꯆꯥꯏ
ꯊꯧꯔꯝꯅꯤ ꯍꯦ ꯑꯗꯨꯗꯤ ꯀꯔꯤ ꯏꯔꯣꯝꯕꯅꯣ
ꯌꯦꯟꯗꯦꯝ ꯈꯪꯕ꯭ꯔꯣ ꯌꯦꯟꯗꯦꯝꯗꯣ
ꯑꯣꯏꯔꯝꯅꯤꯍꯦ
ꯍꯥꯎꯋꯦ
ꯎꯝ ꯀꯅꯥ ꯀꯅꯥ ꯂꯩꯔꯤꯕ
ꯑꯩꯈꯣꯏ ꯃꯌꯥꯝ ꯂꯩꯌꯦ ꯌꯨꯝꯗ
ꯅꯥꯊꯟꯗꯔꯣ ꯋꯥꯗ ꯇꯕꯅꯕ ꯍꯥ
ꯃꯤ ꯃꯌꯥꯝ ꯑꯃ ꯂꯩꯌꯦ
ꯑꯣ ꯕꯥꯜꯂ ꯁꯅꯥꯕ ꯌꯦꯡꯉꯨꯗ꯭ꯔꯥ ꯉꯁꯤꯗꯤ
ꯌꯦꯡꯉꯣꯏ ꯉꯁꯤꯗꯤ ꯄꯥꯝꯗꯦ
ꯑꯁꯇꯗꯤ ꯅꯪ ꯅꯪꯒꯤ ꯅꯥ ꯄꯥꯝꯕ ꯁꯥꯅꯕꯥ ꯅꯨꯃꯤꯠ ꯈꯛꯇꯅꯦ ꯌꯦꯡꯕꯗꯨꯗꯤ
ꯎꯝ ꯑꯩꯅ ꯄꯥꯝꯕ ꯈꯛꯇꯪ ꯌꯦꯡꯉꯦ ꯑꯩꯗꯤ
ꯑꯗꯨꯅ ꯀꯅꯥꯕꯨ ꯁꯞꯄꯣꯔꯠ ꯇꯧꯅꯕ
ꯃꯦꯁꯁꯤꯕꯨ ꯇꯧꯋꯦ ꯑꯩꯒꯤ
ꯍꯥꯥ
ꯃꯦꯁꯤꯕꯨ ꯇꯧꯋꯦ
ꯑꯁ ꯅꯨꯡꯉꯥꯏꯔꯦ ꯑꯗꯨꯗꯤ
ꯅꯨꯡꯉꯥꯢꯑꯦ ꯀꯥꯁꯨ ꯀꯥꯏꯑꯦ ꯑꯩꯈꯣꯢꯗꯤ
ꯎꯝ ꯑꯩꯈꯣꯏꯒꯤꯗꯤ ꯁꯞꯄꯣꯔꯠ ꯇꯧꯕꯗꯣ ꯀꯥꯔꯤꯌꯦ
ꯑꯇꯩꯗꯤ ꯁꯞꯄꯣꯔꯠ ꯇꯧꯕꯤꯗꯕꯅꯤꯅ ꯀꯥꯗ꯭ꯔꯦ
ꯑꯩꯈꯣꯏꯒꯤ ꯁꯞꯄꯣꯔꯠ ꯇꯧꯕꯗꯣ ꯀꯥꯗ꯭ꯔꯤꯕ ꯑꯗꯨꯒꯤ ꯕꯤꯠ ꯂꯩꯇ꯭ꯔꯦ ꯌꯦꯡꯉꯦ
ꯑꯣ ꯅꯪꯅ ꯀꯔꯝꯕ ꯁꯞꯄꯣꯔꯠ ꯇꯧꯕ꯭ꯔꯥ
ꯑꯩꯅ ꯁꯤꯈꯅ ꯑꯗꯨꯕ
ꯑꯣ ꯑꯗꯨꯗꯤ ꯂꯩꯍꯧꯔꯝꯗꯣ
ꯀꯥꯈ꯭ꯔꯦꯗꯅ ꯉꯥꯏ ꯉꯥꯏꯔꯒ ꯂꯩꯕꯗꯣ ꯀꯥꯗ꯭ꯔꯦ ꯑꯃꯨꯛ
ꯑ
ꯌꯨꯝꯗꯔꯥ ꯅꯠꯇ꯭ꯔꯒꯅ ꯀꯅꯥ ꯀꯥꯏꯗꯅꯣ ꯂꯩꯕꯥꯗꯣ
ꯌꯨꯝꯗ ꯂꯩ
ꯌꯨꯝꯗ
ꯎꯝ ꯅꯪꯗꯤ ꯀꯗꯥꯏꯗ ꯂꯩꯒꯦ
ꯑꯩꯁꯨ ꯌꯨꯝꯗ ꯑꯗꯨꯝ ꯂꯩꯗ ꯍꯟꯗꯛ ꯁꯨꯇꯤ ꯊꯣꯛꯄꯒꯤꯀꯣ ꯎꯝ
ꯌꯨꯝꯗ ꯂꯩꯕ ꯅꯨꯡꯉꯥꯏꯕ꯭ꯔꯣ
ꯑꯣ ꯌꯨꯝꯗ ꯂꯩꯕꯗꯣ ꯅꯨꯡꯉꯥꯏꯌꯦ ꯑꯃꯨꯛ ꯆꯪꯉꯦ ꯊꯝꯒꯤ ꯀꯦꯗꯤꯗꯔ ꯇꯝꯗꯕ꯭ꯔꯥ ꯀꯔꯤ ꯇꯕ꯭ꯔꯥ ꯎꯝ
ꯍꯥ
ꯀꯔꯤ ꯇꯧꯔꯒ ꯌꯨꯝꯗ ꯂꯩꯕꯅꯣ ꯉꯁꯤꯁꯦ
ꯌꯨꯝꯗ ꯂꯩꯕꯁꯦ ꯃꯤꯔꯦꯝ ꯑꯣꯏꯔꯒ ꯂꯩ
ꯍꯥꯥ
ꯀꯩꯁꯨ ꯇꯧꯗꯦ ꯌꯨꯝꯗ ꯂꯩꯕꯗꯣ ꯀꯔꯤꯝꯇ ꯇꯧꯗꯦ ꯑꯩꯗꯤ
ꯅꯨꯡꯉꯥꯏꯔꯦ ꯑꯗꯨꯗ ꯌꯨꯝꯗ ꯑꯗꯨꯝ ꯂꯩꯕꯁꯦ
ꯎꯝ ꯇꯨꯝꯃ ꯇꯨꯝꯃꯒ ꯂꯩꯌꯦ ꯑꯩꯗꯤ
ꯑꯗꯣꯏ ꯌꯣꯝ ꯄꯥꯟꯕ꯭ꯔꯥ ꯆꯦꯁꯦ
ꯄꯥꯟꯗ꯭ꯔꯤꯗ ꯂꯩꯁꯥꯕꯤꯅꯤ
ꯀꯔꯤꯒꯤꯅꯣ ꯄꯥꯟꯜꯂꯣ ꯍꯦ ꯃꯇꯝ ꯌꯧ ꯌꯧꯔꯛ ꯌꯧꯔꯛꯀꯅꯤꯍꯦ ꯑꯥ ꯃꯇꯝ ꯌꯧꯕꯒꯨꯝ ꯇꯧꯔꯛꯑꯦ ꯃꯈꯣꯟꯁꯤꯗꯤ
ꯌꯥꯎꯁꯤꯜꯔꯛꯌꯦ ꯍꯧꯖꯤꯛ
ꯎꯝ ꯂꯩꯁꯥꯕꯤ ꯑꯔꯤꯒꯤ ꯃꯈꯣꯟ ꯀꯂꯔ ꯈꯔꯗꯤ ꯇꯣ ꯅꯁꯅ
ꯃꯊꯪ ꯁꯍꯤꯗ ꯄꯥꯜꯂꯅꯤ
ꯎꯝ ꯑꯗꯣ ꯑꯩꯕꯨꯗꯤ ꯏꯟꯚꯥꯏꯠ ꯇꯧꯕ ꯀꯧꯔꯝꯒꯅꯨꯀꯣ
ꯀꯥꯎꯔꯣꯏ ꯀꯥꯎꯔꯣꯏ
ꯀꯥꯎꯔꯣꯢ ꯀꯥꯎꯔꯣꯢ ꯍꯥꯢꯔ ꯑꯃꯨꯛ ꯀꯥꯎꯔꯗꯤ ꯂꯣꯏꯔꯦ ꯅꯪ ꯅꯪꯅ ꯀꯥꯎꯔꯁꯨ ꯑꯩꯅ ꯃꯇꯝ ꯈꯪꯑꯗꯤ ꯑꯗꯨꯝ ꯂꯥꯛꯀꯅꯤꯀꯣ
ꯂꯑꯣ ꯂꯑꯣ ꯑꯩꯒꯤ ꯒꯤꯐ ꯄꯨꯔꯒ ꯂꯥꯛꯑꯣ
ꯍꯣꯏ ꯅꯪ ꯀꯔꯤ ꯄꯥꯝꯕꯅꯣ ꯅꯪꯒꯤ ꯒꯤꯞꯇꯣ ꯍꯥꯏꯔꯛꯑꯣ ꯑꯩ ꯂꯩꯕꯤꯒꯦ
ꯅꯣꯏꯒꯤ ꯗ꯭ꯔꯦꯁꯇꯣ ꯄꯥꯝꯃꯦ
ꯑꯩꯈꯣꯏꯒꯤ ꯗ꯭ꯔꯦꯁ
ꯎꯝ
ꯑꯗꯨꯗꯤ ꯅꯪ ꯂꯨꯍꯣꯡꯕ ꯅꯨꯃꯤꯠꯇ ꯁꯤ ꯗ꯭ꯔꯦꯁ ꯄꯨꯔꯒ ꯂꯥꯛꯀꯦ ꯑꯗꯣ ꯅꯪ ꯅꯪꯁꯨ ꯁꯦꯠꯇꯣꯏꯕ ꯁꯤꯗ꯭ꯔꯦꯁ ꯀꯣ
ꯁꯦꯠꯂꯣꯏꯍꯦ ꯍꯌꯦꯡꯋꯥꯢ ꯁꯦꯠꯇꯣꯏꯅꯤ
ꯐ ꯐꯣꯇꯣ ꯅꯝꯅꯤꯡꯉꯥꯏ
ꯍꯣꯏ ꯍꯌꯦꯡꯋꯥꯏ ꯐꯣꯇꯣꯅꯅꯉꯥꯏ
ꯎꯝ
ꯅꯪ ꯍꯧꯖꯤꯛ ꯀꯩꯗꯧꯔꯤꯅꯣ
ꯑꯩ ꯍꯥꯏꯅꯥꯎ ꯆꯥꯔ ꯂꯩꯌꯦ
ꯑꯗꯤꯦ ꯍꯥꯏꯦꯅꯣ
ꯍꯥꯏꯩꯅꯧ ꯌꯥꯝ ꯍꯥꯎꯔꯒ ꯆꯥꯔꯒ ꯂꯩꯔꯦ
ꯀꯗꯥꯏꯗꯒꯤ ꯅꯪꯅꯣ ꯅꯪꯒꯤꯗꯣ
ꯏꯃꯥꯟꯅꯕꯤꯅ ꯄꯤꯔꯛꯄ
ꯀꯔꯝꯕ ꯅꯃꯥꯟꯅꯕꯤꯅꯣ
ꯏꯃꯥꯟꯅꯕꯤꯅ ꯍꯩꯅꯥꯎ ꯆꯥꯁꯤꯅ ꯄꯨꯔꯛꯄꯅꯦꯕ
ꯎꯝ
ꯢꯄꯥꯟꯅꯤ ꯂꯥꯢꯔꯤꯛ ꯢꯔꯒ ꯂꯩꯕꯅꯦꯕ
ꯎꯝ
ꯑꯗꯨ ꯃꯥꯥꯢꯅ ꯍꯥꯏꯅꯣ ꯂꯩꯌꯦ ꯅꯪ ꯍꯥꯏꯔꯛꯄꯒꯤ ꯏꯃꯥꯟꯅꯕꯤꯅ ꯂꯧꯅꯤꯡꯉꯥꯏ ꯀꯨꯝꯅꯒ ꯑꯃꯨꯛ ꯄꯨꯔꯛꯑꯒ ꯍꯧꯖꯤꯛ ꯀꯥꯟꯅ ꯆꯥꯎꯔꯦ ꯌꯥꯝ ꯍꯧꯔꯦ
ꯀꯌꯥꯝ ꯍꯥꯎꯏꯤ
ꯍꯥꯏꯅꯤꯡꯉꯥꯏ ꯂꯩꯇꯦ ꯍꯃꯥꯟꯕꯕꯁꯤꯅ
ꯃꯊꯪ ꯑꯃꯨꯛ ꯑꯁꯤꯒꯨꯝꯕ ꯂꯩꯗꯤ ꯐꯂꯒ
ꯁꯣꯏꯗꯅ ꯄꯨꯣꯔꯛꯀꯅꯤ
ꯎꯝ ꯃꯊ ꯃꯊꯪ ꯅꯨꯃꯤꯠꯗꯤꯀꯣ
ꯎꯝ
ꯎꯔ ꯀꯗ ꯂꯩꯦ ꯑꯗꯨꯗꯦ
ꯂꯩꯔꯝꯣ ꯂꯩꯔꯝꯃꯣ
ꯎꯝ ꯑꯗꯨ ꯀꯣꯏꯁꯦꯁꯦ ꯃꯦꯆꯤꯟ ꯃꯅ ꯀꯌꯥ ꯂꯩꯕ꯭ꯔꯣ
ꯑꯩꯁꯦ ꯃꯔꯤ ꯂꯩꯌꯦ
ꯑꯣ ꯑꯗꯣ ꯅꯪꯅ ꯑꯍꯥꯟꯕꯔ ꯅꯠꯇ꯭ꯔꯒꯅ ꯂꯥꯁꯔꯥ
ꯑꯩꯅ ꯑꯍꯟ
ꯎꯝ ꯎꯝ ꯅꯨꯡꯉꯥꯏꯔꯦ ꯑꯗꯨꯗꯤ ꯑꯩꯗꯤ ꯑꯇꯣꯝꯕꯤꯅꯦ
ꯁꯣꯝꯕꯤꯅ ꯍꯦꯟꯅ ꯅꯨꯡꯉꯥꯏꯕꯅꯤꯗ
ꯈꯪꯖ꯭ꯔꯩꯦꯗ
ꯅꯨꯡꯉꯥꯏꯇ꯭ꯔꯣ ꯍꯥꯏꯁꯦ
ꯍꯣꯏ ꯅꯨꯡꯉꯥꯏꯕꯒꯨꯝ ꯅꯨꯡꯉꯥꯏꯇꯕꯒꯨꯝ
ꯀꯔꯤ ꯀꯔꯤ ꯍꯣꯠꯅꯔꯤꯒꯦ ꯅꯪꯗꯤ
ꯎ ꯂꯩ ꯀ
ꯑꯣ ꯅꯨꯡꯉꯥꯏꯕ꯭ꯔꯣ ꯂꯥꯏꯔꯤꯛ ꯇꯝꯕꯗꯤ
ꯋꯥ ꯍꯥꯏꯦꯅ ꯀꯥꯏꯗꯒꯅꯦꯅ
ꯀꯩꯒꯤ ꯂꯥꯏꯔꯤꯛ ꯇꯝꯕ ꯅꯨꯡꯉꯥꯏꯔꯦ ꯀꯅ
ꯋꯥꯔꯁꯨ ꯇꯝꯗꯅꯕ ꯌꯥꯗꯕꯅꯤꯅ
ꯍꯣꯏꯅꯦ ꯆꯨꯝꯃꯤꯅꯦ ꯑꯗꯨꯁꯨ
ꯃꯁꯤ ꯑꯗꯨꯝ ꯂꯩꯕꯔꯥ ꯌꯨꯝꯗ ꯅꯠꯇ꯭ꯔꯥ ꯀꯗꯥꯏꯗꯣ ꯀꯔꯤ ꯀꯔꯤ ꯊꯕꯛ ꯇꯧꯕꯅꯣ
ꯌꯨꯝꯗ ꯆꯥꯛ ꯊꯣꯡꯉꯦ ꯑꯗꯨꯒ ꯆꯥꯛ ꯆꯥꯔꯦ ꯋꯥꯏꯔꯝ ꯁꯦꯠꯆꯜꯂꯦ ꯀꯣꯜ ꯑꯃꯨꯛ ꯐꯦꯡꯉꯦ ꯑꯗꯨꯃꯥꯏꯅ ꯇꯧꯔꯒ ꯂꯩꯌꯦ ꯑꯩ
ꯎꯝ ꯅꯨꯡꯉꯥꯏꯔꯦ ꯌꯨꯝꯒꯤ ꯊꯕꯛ ꯇꯧꯔꯦ ꯑꯗꯨꯅꯦ
ꯑꯗꯨꯅꯦ ꯌꯨꯝꯒꯤ ꯊꯕꯛ ꯑꯗꯨꯝ ꯇꯧꯔꯒ ꯂꯩꯌꯦ ꯑꯩꯗꯤ
ꯎꯝ
ꯎꯝ ꯂꯔꯤꯛ ꯄꯥꯠꯇ꯭ꯔꯣ
ꯂꯩꯔꯛ ꯏꯔꯒ ꯂꯩꯌꯦ
ꯍꯣꯏ ꯍꯣꯏ ꯑꯦꯁꯥꯏꯟꯃꯦꯟ ꯄꯤꯔꯛꯄꯀꯣ ꯃꯦꯝꯅ
ꯑꯣ ꯌꯥꯝ ꯐꯩꯅꯦ ꯑꯗꯨꯗꯤ
ꯈꯪꯗ꯭ꯔꯦꯗ ꯅꯤꯡ ꯏꯅꯤꯡꯗ꯭ꯔꯁꯨ ꯎꯄꯥꯏ ꯂꯩꯇꯕꯒꯤꯅ ꯏꯕꯅꯤꯅ
ꯐꯔꯤꯗ ꯑꯗꯨ
ꯍꯧꯖꯤꯛ ꯍꯅꯥꯎ ꯆꯥꯔꯒ ꯏꯕꯒꯤꯅꯤ ꯅꯠꯇ꯭ꯔꯗꯤ ꯏꯔꯔꯣꯏ
ꯍꯥꯏꯅꯗꯧꯅ ꯑꯩꯒꯤ ꯏꯅꯔꯖꯤ ꯄꯤꯔꯝꯕ
ꯑꯣ ꯑꯗꯨꯗꯤ ꯅꯨꯡꯇꯤꯒꯤ ꯍꯩꯅꯧ ꯆꯥꯕ ꯌꯥꯔꯣꯏꯅꯦ
ꯎꯝ ꯅꯔꯦ ꯏꯒꯦ ꯍꯥꯏꯗꯤ ꯍꯩꯅꯧꯆꯥꯥꯗꯤ ꯌꯥꯗꯦ ꯑꯩꯗꯤ
ꯑꯥ
ꯊꯂꯣ ꯑꯗꯨꯒꯤꯩꯅ ꯍꯩꯅꯧ ꯄꯥꯝꯕꯤꯗꯣ
ꯎꯝ
ꯂꯩꯇ꯭ꯔꯗꯤ ꯑꯩ ꯍꯤꯡꯕ ꯉꯝꯗ꯭ꯦꯔꯤꯕ
ꯑꯩꯅꯣ ꯅꯨꯡꯇꯤꯒꯤ ꯆꯥꯔꯒ ꯏꯔꯣ ꯑꯗꯨꯗꯤ
ꯑꯗꯨ ꯍꯦꯟꯅꯣ ꯂꯩꯇꯕ ꯑꯗꯨ ꯅꯨꯡꯇꯤ ꯆꯥꯅꯤꯡꯉ ꯑꯗꯨ ꯑꯣꯏꯔꯁꯨ ꯑꯗꯨꯒꯤ ꯍꯩꯅꯧ ꯂꯩꯕ ꯄꯥꯈꯪ ꯄꯥꯈꯪ ꯌꯨꯝꯗ ꯂꯨꯍꯣꯡꯅꯁꯦꯅ ꯈꯟꯕ
ꯑꯣ
ꯍꯩꯖꯥꯎ ꯃꯌꯥꯝ ꯑꯃ ꯂꯩꯕꯗ
ꯎꯝ ꯍꯥꯏ ꯍꯥꯏꯅꯧꯅꯦꯕ ꯌꯨꯝꯗ ꯑꯗꯨꯗꯣꯅꯦ ꯑꯗꯨꯒ ꯍꯥꯏꯅꯣ ꯃꯇꯝ ꯂꯩꯇ꯭ꯔꯗꯤ ꯑꯩ ꯆꯠꯂꯒꯦꯗ ꯑꯃꯨꯛ
ꯑꯥꯎ ꯑꯩ ꯑꯥꯗ ꯌꯨꯝꯗ ꯆꯠꯆꯔꯒꯦꯅ
ꯍ ꯍꯗ ꯑꯃꯛ ꯂꯥꯛꯗꯦꯃꯨ ꯂꯥꯛꯦꯀꯣ
ꯎꯝ
ꯍꯥꯏꯗꯧꯅ ꯍꯤꯡꯕꯅꯦꯕ ꯑꯩꯗꯤ
ꯅꯪꯗꯤ ꯍꯩꯅꯧ ꯍꯩꯅꯧ ꯄꯥꯟꯗ꯭ꯔꯀꯥꯟꯗꯗꯤ ꯑꯗꯨꯗꯤ ꯀꯔꯤ ꯆꯥꯔꯦ
ꯑꯁ ꯈꯪꯗ꯭ꯔꯦꯗ
ꯨꯋꯨꯁꯕꯤꯔꯤꯒꯨꯝꯕ ꯆꯕ꯭ꯔꯥ
ꯎꯝ ꯆꯥꯗꯦ ꯍꯩꯅꯧ ꯍꯥꯏꯕꯗꯤ ꯃꯅꯥꯗꯣ
ꯎꯝ
ꯃꯅꯥ ꯃꯅꯥꯗꯣ ꯂꯩ ꯑꯗꯨꯅ ꯎꯝ ꯈꯔ ꯇꯤ ꯃꯅꯝ ꯊꯣꯛꯑꯦ ꯑꯗꯨꯅ ꯍꯩꯅꯧ ꯃꯅꯥ
ꯍꯣꯏ
ꯉꯀꯣ ꯀꯝ ꯇ ꯀꯣ
ꯍ ꯍꯣꯏ
ꯇꯥꯏ
ꯑꯥ ꯑꯗꯣ ꯍꯥꯏꯅꯧ ꯃꯅꯥꯗꯣ ꯑꯩꯅꯧ ꯂꯩꯇꯉꯩ ꯃꯇꯝꯗꯤ ꯃꯅꯥ ꯍꯦꯜꯂꯒ ꯆꯥꯏ ꯑꯗꯨ ꯈꯔꯗꯤ ꯍꯥꯏꯩꯅ ꯃꯅꯝ ꯅꯝꯕꯅꯤꯅ
ꯑꯣ ꯑꯗꯨ ꯊꯨꯝ ꯃꯣꯔꯣꯛꯀ ꯅꯝꯃꯒ ꯆꯥꯑꯣ ꯍꯥꯎꯕꯅꯦ
ꯎꯝ
ꯑꯗꯨ ꯅꯤꯍꯥ
ꯆꯥꯃꯟꯕꯒꯤ ꯍꯦꯟ ꯍꯩꯅꯧ ꯃꯅꯥ ꯐꯥꯎ ꯂꯩꯇꯔ꯭ꯦ
ꯍꯩꯅꯧ ꯃꯥꯅꯥꯁꯨ ꯂꯣꯏ ꯀꯣꯛꯈ꯭ꯔꯕ ꯑꯗꯨꯗꯤ ꯃꯥꯒꯤ ꯇꯦꯝꯗꯣ ꯑꯣꯏꯅ ꯆꯥꯔꯣ
ꯂꯥꯁꯇ ꯁꯤ ꯑꯣꯏꯅ ꯆꯥꯔꯒꯦꯅ ꯈꯜꯂꯒ ꯂꯩꯕꯥꯅꯦ
ꯎꯝ ꯑꯗꯨ ꯑꯣꯏꯅꯥ ꯆꯊꯣꯛꯑꯣ ꯅꯪ
ꯎꯝ ꯍꯧꯖꯤꯛꯇꯤ ꯃꯇꯝꯅꯦ ꯃꯇꯝ ꯍꯩꯅꯧꯒꯤ ꯃꯇꯝꯅꯤꯅ ꯑꯃꯨꯛ ꯍꯩꯅꯧ ꯂꯩꯇ꯭ꯔꯗꯤ ꯑꯃꯨꯛ ꯆꯥꯔꯅꯤ
ꯍꯌꯦꯡꯗꯤ ꯀꯔꯤ ꯇꯧꯗꯣꯏꯕ ꯆꯦꯁꯦ
ꯍꯌꯦꯡꯗꯤ ꯇꯨꯝ ꯍꯧꯒꯠꯂꯅꯤ ꯑꯗꯨꯒ ꯄ꯭ꯔꯦꯌꯔ ꯇꯧꯔꯅꯤ
ꯑꯗꯨꯒ ꯆꯥꯛ ꯊꯣꯡꯉꯅꯤ ꯆꯥꯔꯅꯤ ꯀꯣꯟ ꯐꯦꯡꯉꯅꯤ ꯇꯧꯔꯅꯤ
ꯈꯣꯏꯕꯗꯨꯃꯕꯥ ꯆꯠꯇꯕ꯭ꯔꯥ
ꯀꯣꯏꯕ ꯆꯠꯅꯤꯡꯉꯥꯏ ꯂꯩꯇꯦꯗ ꯏꯃꯥꯟꯅꯕꯤꯁꯨ ꯂꯩꯇꯦꯗꯤ ꯅꯨꯄꯥꯁꯨ ꯂꯩꯇꯦ
ꯑꯗꯨꯗꯤ ꯅꯣꯡꯃꯥ ꯀꯣꯏꯅꯤꯡꯉꯥꯏ ꯆꯠꯂꯁꯦ
ꯌꯥꯏꯌꯦ
ꯃꯐꯝ ꯐꯖꯕ ꯑꯃꯗꯀꯣ
ꯎꯝ ꯅꯪꯗꯤ ꯀꯣꯏꯕꯤ ꯆꯠꯇ꯭ꯔꯣ
ꯑꯩꯗꯤ ꯍꯣꯏ ꯆꯠꯇꯦ ꯑꯗꯣ ꯍꯟꯗꯛ ꯁꯨꯇꯤ ꯊꯣꯛꯄꯅꯤꯅ ꯆꯠꯅꯤꯡꯕ ꯑꯩꯁꯦ ꯑꯃꯨꯛ ꯆꯪꯒꯔꯥꯗꯤ ꯑꯃꯨꯛ ꯃꯇꯝ ꯂꯩꯔꯔꯣꯏꯕ ꯎꯝ
ꯀꯣꯏꯍꯧꯔꯣ ꯀꯣꯏꯍꯧꯔꯣ
ꯗꯣ ꯅꯪꯁꯨꯨ ꯂꯑꯣ
ꯂꯥꯛꯀꯦ
ꯎꯗꯕꯁꯨ ꯀꯨꯏꯔꯦ